ꯇꯥꯕ꯭ꯔꯣ?
ꯑꯣ ꯇꯥꯔꯦ - ꯇꯥꯔꯦ꯫ ꯑꯁ ꯆꯥꯛ ꯏꯁꯤꯡꯁꯦ ꯈꯔ ꯊꯦꯡꯅ ꯎꯅꯔꯨꯔꯦ ꯑꯗꯨꯒꯤ ꯃꯨꯟ ꯗꯔꯛꯄ ꯃꯇꯥꯡ ꯆꯞ ꯆꯥꯅꯔꯝꯕꯩꯅꯤꯅꯦ꯫
ꯑꯦ ꯃꯨꯟꯗꯔꯛꯄ ꯃꯇꯥꯡꯅꯤꯅꯦ ꯆꯨꯝꯃꯦꯅꯦ ꯑꯩꯈꯣꯏꯒꯤ ꯕꯥꯔꯣ ꯃꯇꯨꯡꯁꯤꯗꯤ ꯈꯔ ꯃꯨꯟꯊꯔꯛꯄ ꯃꯇꯥꯡꯗ ꯑꯣꯏꯕ ꯅꯦ ꯅꯨꯡꯁꯥꯒ ꯁꯥꯒꯠꯂꯛꯑꯗꯤ ꯀꯔꯤ ꯏꯟꯁꯥꯡ ꯑꯣꯏꯅ
ꯑꯁ ꯉꯁꯤꯗꯤ ꯏꯅꯖꯥꯡ ꯂꯩ ꯇꯔ꯭ꯦꯅ ꯌꯦꯔꯨꯝ ꯑꯣꯏ ꯊꯣꯉ꯫ ꯆꯥꯁꯪꯒꯤꯔꯦ ꯗꯨꯒ
ꯑꯣ ꯑꯗꯨꯁꯨ ꯑꯍꯥꯎꯕ ꯑꯃꯅꯤꯅꯦ ꯀꯔꯤꯅꯣ ꯇꯧꯔꯤꯁꯦ ꯅꯣꯡ ꯐꯥꯗꯣꯛꯁꯨ ꯑꯗꯨꯃꯥꯏꯅ ꯆꯝꯅ ꯆꯥꯕꯁꯨ ꯑꯗꯨꯝ ꯍꯥꯎꯕꯅꯦ ꯇꯧꯔꯤꯁꯦ ꯌꯦꯟꯗꯨꯗꯤ ꯅꯣꯏꯒꯤ ꯃꯔꯨꯝ ꯀꯣꯛꯄ꯭ꯔꯣ ꯅꯠꯇ꯭ꯔꯒꯅ ꯀꯃꯥꯏꯅ ꯇꯧꯔꯤꯅꯣ ꯗꯨꯀꯥꯟꯗꯒꯤ ꯒꯤ ꯂꯩꯔꯤꯔꯣ
ꯑꯔꯩꯕꯅꯦ ꯑꯩꯈꯣꯏꯒꯤꯗꯤ ꯌꯦꯟ ꯑꯃꯕꯨꯗꯤ ꯂꯩꯌꯦꯕ ꯃꯥꯕꯨꯗꯤ ꯈꯔ ꯈꯔ ꯑꯗꯨꯝ ꯅꯨꯡꯇꯤꯒꯤ ꯅꯣꯡ ꯑꯃꯃꯝꯕꯨꯗꯤ ꯀꯣꯛꯑꯦꯕ ꯑꯗꯣ ꯑꯁꯤꯗꯤ ꯃꯥꯒꯤꯅ ꯀꯣꯛꯄꯗꯨ ꯅꯠꯇꯦ ꯑꯔꯩꯕꯅꯦ
ꯑꯣ ꯑꯔꯩ ꯚꯥꯏꯁꯤꯦ ꯑꯗꯨꯗꯤ ꯈꯨꯜꯂꯛꯀꯤꯗꯨ ꯑꯣꯏꯗꯣꯏꯔꯥ ꯅꯠꯇ꯭ꯔꯒ ꯗꯨꯀꯥꯟꯒꯤꯔꯥ
ꯑꯣ ꯈꯨꯂꯛꯀꯤꯗꯅꯦ ꯑꯗꯨꯕꯨꯗꯤ ꯀꯣꯏꯂꯔ ꯌꯨꯝꯗ ꯃꯌꯥꯝ ꯃꯌꯥꯝ ꯃꯔꯨꯝ ꯀꯣꯛꯄꯤ ꯂꯣꯏꯕꯤꯗꯣ ꯑꯗꯨꯗꯒꯤꯅꯦ ꯄ꯭ꯂꯦꯠ ꯄ꯭ꯂꯦꯠ ꯂꯧꯔꯒ ꯇꯧꯋꯦ
ꯑꯣ ꯐꯩꯅꯦ ꯑꯗꯨꯗꯤ ꯑꯩꯁꯨꯅ ꯌꯦꯔꯨꯝꯁꯦ ꯄ꯭ꯂꯦꯠ ꯑꯃꯒꯨꯝꯕ ꯑꯗꯨꯃꯥꯏꯅ ꯄꯥꯝꯃꯅꯤ ꯇꯧꯔꯤꯁꯦ ꯑꯩꯈꯣꯏꯒꯤ ꯏꯆꯦꯒꯤ ꯃꯆꯥꯗꯨ ꯉꯥꯁꯨ ꯆꯥꯗꯦ ꯑꯗꯒꯤ ꯌꯦꯟꯁꯨ ꯆꯥꯗꯦ ꯌꯦꯔꯨꯝꯗ ꯑꯗꯨꯃꯥꯏꯅ ꯆꯥꯔꯒ ꯇꯧꯏꯤ ꯅꯨꯡꯇꯤꯒꯤ ꯌꯦꯔꯨꯝ ꯑꯅꯤ ꯑꯅꯤꯅꯤ ꯃꯥꯅ ꯆꯥꯔꯤꯁꯦ ꯑꯌꯨꯛꯇ ꯑꯃ ꯅꯨꯃꯤꯗꯥꯡꯗ ꯑꯃ ꯑꯗꯨꯃꯥꯏꯅ ꯅ ꯆꯥꯔꯤꯅꯦ ꯑꯗꯒꯤ ꯅꯣꯡ ꯐꯥꯗꯣꯛꯇꯤ ꯅꯨꯡꯊꯤꯟꯜꯗ ꯆꯥꯕꯁꯨ ꯌꯥꯎꯔꯤꯅꯦ ꯑꯗꯨꯅ ꯌꯦꯔꯨꯝꯁꯤ ꯃꯥꯒꯤ ꯋꯥꯠꯄ ꯌꯥꯗꯕꯒꯤ ꯑꯩꯈꯣꯏ ꯏꯆꯦ ꯃꯆꯥꯒꯤ ꯌꯦꯔꯨꯝ ꯈꯔ ꯂꯩꯅꯤꯡꯕꯅꯤꯅꯦ ꯑꯩꯅ ꯇꯧꯔꯤꯁꯦ ꯑꯗꯨ ꯌꯦꯔꯨꯝ ꯈꯔ ꯂꯩꯅꯕ ꯂꯩꯒꯗ꯭ꯔꯣ ꯑꯗꯨꯝꯕ ꯀꯜꯂꯛꯀꯗꯕ
ꯂꯩꯅꯤꯌꯦ ꯐꯥꯝ ꯄꯥꯝꯃꯒꯗꯤ ꯑꯗꯨꯝ ꯍꯥꯏꯔꯛꯑꯣ ꯑꯩ ꯑꯗꯨꯝ ꯃꯣꯏꯗ ꯍꯥꯏꯈꯤꯒꯦ ꯑꯗꯨꯒ ꯂꯧꯕ ꯌꯥꯒꯅꯤ ꯑꯗꯨꯝ ꯃꯣꯏ ꯃꯌꯥꯝ ꯂꯩꯕꯅꯦ ꯃꯌꯥꯝ ꯂꯣꯏꯕꯅꯦꯕ ꯌꯦꯟꯗꯣ ꯃꯣꯏ ꯊꯑꯣꯏꯅ ꯑꯗꯨꯝ ꯌꯦꯔꯨꯝꯗꯣ ꯌꯣꯟꯅꯕꯒꯤ ꯌꯦꯟ ꯂꯣꯏꯕꯅꯦꯕ
ꯑꯣꯏꯅꯦ ꯑꯗꯨꯒꯨꯝꯕ ꯃꯐꯝꯗꯒꯤ ꯑꯗꯨꯃꯥꯏꯅ ꯈꯔ ꯂꯧꯔꯒ ꯇꯧꯗ꯭ꯔꯗꯤ ꯑꯉꯥꯡ ꯒꯤꯗꯤꯀꯣ ꯍꯥꯏꯗꯤ ꯃꯣꯏꯗꯤ ꯌꯦꯔꯨꯝꯁꯤ ꯋꯥꯠꯄ ꯌꯥꯗꯦꯕ ꯃꯣꯏꯗꯤ ꯑꯆꯥꯄ ꯑꯝꯇ ꯑꯗꯨꯃꯥꯏꯅ ꯆꯥꯏꯔ ꯇꯧꯔꯤꯁꯦ ꯑꯉꯥꯡꯗꯣ ꯃꯈꯣꯡꯅ ꯆꯠꯄ ꯈꯔ ꯈꯔ ꯍꯩꯔꯛꯄꯒꯤꯀꯣ ꯃꯥꯁꯦ ꯌꯥꯝꯅ ꯂꯦꯡꯕ ꯃꯇꯝꯁꯨ ꯑꯣꯏꯌꯦꯕ ꯑꯗꯨꯗꯨꯅ ꯏꯆꯦꯅꯁꯨ ꯃꯥꯁꯦ ꯑꯇꯣꯞꯄ ꯄꯄꯥ ꯆꯥꯕ ꯄꯣꯠꯇꯤ ꯑꯣꯏꯗꯦꯕ ꯑꯩꯈꯣꯏ ꯑꯉꯥꯡꯁꯦ ꯈꯔ ꯆꯥꯕꯁꯨꯦ ꯄꯦꯠꯂꯦꯕ ꯑꯗꯨꯅ ꯃꯥꯅ ꯑꯆꯥꯕ ꯄꯣꯠꯁꯤꯗ ꯃꯄꯨꯊꯅꯕ ꯄꯤꯖꯔꯒꯦ ꯍꯥꯏꯔꯒ ꯌꯦꯔꯨꯝꯗꯣ ꯐꯖꯅ ꯄꯤꯖꯔꯕ ꯇꯧꯔꯤꯁꯦ ꯑꯗꯨꯅꯅꯤ ꯇꯧꯔꯤꯁꯦ ꯑꯅ ꯌꯦꯔꯨꯝꯗꯣ ꯃꯥꯗꯣ ꯂꯣꯏꯁꯤꯜꯂꯛꯇꯣꯔꯦ ꯑꯅ ꯈꯔ ꯊꯤꯌꯨ ꯈꯣꯠꯂꯣꯅ ꯑꯗꯨꯃꯥꯏꯅ ꯍꯥꯏꯔꯛꯄꯅꯦ ꯑꯉꯥꯡꯒꯤ ꯆꯥꯕꯗ ꯌꯦꯔꯨꯝꯁꯤꯗꯤ ꯃꯔꯨ ꯀꯔꯤ ꯀꯔꯤꯁꯨ ꯌꯥꯎꯗ꯭ꯔꯕꯅꯤꯅ ꯌꯥꯝꯅ ꯐꯕꯁꯨ ꯑꯣꯏꯗꯅ ꯑꯗꯨꯅꯅꯤ ꯑꯩꯅ ꯍꯪꯂꯛꯂꯤꯁꯦ
ꯍꯣꯏꯌꯦ ꯐꯩꯌꯦ ꯑꯗꯨꯝ ꯍꯥꯏꯗꯤ ꯑꯉꯥꯡꯗ ꯃꯔꯨ ꯅꯨꯡ ꯀꯟꯕ ꯈꯣꯠꯄ ꯀꯩꯗꯧꯕ ꯑꯗꯨꯕ ꯑꯗꯨ ꯂꯩꯇ꯭ꯔꯦ ꯑꯗꯩ ꯃꯁꯥꯁꯨ ꯐꯕ ꯑꯗꯨꯒꯤꯕꯨꯗꯤ ꯄꯤꯖꯕ ꯑꯗꯨꯝ ꯐꯩ ꯍꯣꯏ ꯂꯧꯋꯣ ꯅꯣꯏꯅ ꯄꯥꯝ ꯇꯥꯔꯒꯗꯤ ꯑꯗꯨꯝ ꯆꯥꯡ ꯅꯥꯏꯅ ꯂꯧꯒꯦ ꯍꯥꯏꯔꯁꯨ ꯃꯣꯏꯗ ꯑꯗꯨꯝ ꯍꯥꯏꯅꯔꯒ ꯊꯝꯕ ꯌꯥꯅꯤ ꯍꯥꯏꯗꯤ ꯅꯨꯃꯤꯠ ꯑꯁꯤ ꯁꯤ ꯂꯩꯔ ꯂꯩꯔꯒ ꯑꯗꯨꯃꯥꯏꯅ ꯁꯨꯡꯈꯩ ꯁꯨꯝꯈꯩ ꯂꯧꯒꯦ ꯍꯥꯏꯕꯗꯣ ꯅꯣꯏꯅ ꯄꯥꯝꯕꯗꯤ ꯑꯗꯨꯝ ꯍꯌꯦꯡ ꯂꯥꯛꯄꯗ ꯍꯥꯏꯔꯨ ꯂꯥꯛꯑꯣ ꯑꯗꯨꯒ ꯃꯣꯏ ꯑꯗꯨꯝ ꯂꯧꯕ ꯌꯥꯅꯤ ꯍꯥꯏꯗꯤ ꯃꯣꯏꯗꯣ ꯃꯌꯥꯝ ꯂꯣꯏꯕ ꯑꯣꯏꯕꯅꯤꯅꯅꯦ ꯑꯗꯨꯝ ꯆꯥꯡ ꯅꯥꯏꯅ ꯂꯧꯒꯦ ꯍꯥꯏꯕꯗꯣ ꯌꯥꯕꯅꯦꯕ ꯑꯗꯨꯅ ꯑꯩꯈꯣꯏꯒꯤꯁꯨ ꯑꯗꯨꯝ ꯑꯩꯈꯣꯏꯁꯨ ꯍꯥꯏꯅꯔꯒ ꯊꯝꯕꯗꯤ ꯅꯠꯇꯦꯕ ꯑꯗꯨꯑꯣꯏꯁꯨ ꯅꯣꯡꯃ ꯐꯥꯗꯣꯛ ꯂꯧꯒꯦ ꯍꯥꯏꯕꯗ ꯑꯗꯨꯝ ꯑꯗꯨꯝ ꯂꯩꯔꯝꯃꯦꯕ
ꯑꯣ ꯑꯗꯨꯗꯤꯅꯦ ꯁꯨꯃꯥꯏꯅ ꯇꯧꯔꯁꯤ ꯑꯗꯨ ꯃꯣꯏꯒꯤꯁꯤꯕꯨ ꯆꯥꯎꯔꯥꯛꯄ ꯑꯃ ꯌꯦꯔꯨꯝ ꯑꯃꯃꯝꯗ ꯀꯌꯥꯃꯨꯛ ꯆꯤꯡꯉꯤꯖꯥꯠꯅꯣ ꯗꯨꯀꯥꯟꯗꯒ ꯌꯣꯜꯂꯤꯁꯤꯡꯁꯤꯗꯤ ꯇꯔꯥ ꯑꯗꯨꯃꯥꯏꯅ ꯆꯤꯡꯕ ꯃꯥꯜꯂꯦ ꯑꯗꯨ ꯃꯣꯏꯅ ꯀꯌꯥꯃꯨꯛꯀꯤ ꯆꯥꯡ ꯑꯗꯨꯃꯥꯏꯅ ꯄ꯭ꯂꯦꯠꯇ ꯄꯤꯔꯤꯖꯥꯠꯅꯣ
ꯍꯧꯖꯤꯛꯇꯤ ꯌꯦꯔꯨꯝꯁꯦ ꯈꯔꯕꯨꯗꯤ ꯇꯥꯡꯈꯠꯂꯕꯅꯦꯕ ꯑꯗꯨꯁꯨꯅ ꯍꯥꯟꯅꯗꯤꯅꯦ ꯃꯣꯏꯁꯨ ꯇꯔꯥ ꯇꯔꯥ ꯆꯤꯡꯉꯒ ꯄ꯭ꯂꯦꯠꯇ ꯆꯍꯨꯝ ꯄꯤꯔꯝꯕꯗꯣ ꯍꯧꯖꯤꯛꯇꯤ ꯆꯍꯨꯝ ꯇꯔꯥ ꯄꯤꯔꯦꯅ ꯇꯥꯏ ꯑꯗꯣ ꯈꯔꯗꯗꯤ ꯆꯍꯨꯝꯒ ꯀꯨꯟ ꯄꯤꯕꯁꯨ ꯑꯗꯨꯝ ꯌꯥꯎꯕ ꯃꯥꯜꯂꯦ ꯑꯗꯣ ꯃꯣꯏꯒꯤꯗꯤ ꯆꯍꯨꯝꯒ ꯇꯔꯥ ꯂꯧꯕꯅꯦ ꯏꯔꯣꯝꯗꯣ ꯍꯟꯗꯛ ꯈꯔ ꯈꯪꯇꯥꯡ ꯇꯥꯡꯈꯠꯂꯦꯕ ꯂꯝꯕꯤ ꯅꯨꯡ ꯊꯤꯡꯕ ꯈꯣꯠꯄ ꯈꯔ ꯇꯧꯅꯕꯁꯦ ꯁꯤꯁꯤꯗ ꯐꯪꯅꯗꯕ ꯌꯥꯎꯕꯒꯤ ꯗꯨꯀꯥꯟꯒꯤ ꯀꯩꯒꯤꯗꯣ ꯐꯖꯅ ꯐꯪꯅꯔꯛꯇꯕꯒꯤ
ꯃꯥꯅꯤ ꯃꯥꯅꯦ ꯑꯗꯨꯕꯨꯗꯤ ꯆꯨꯝꯃꯤꯗ ꯑꯗꯨꯕꯨꯗꯤ ꯄꯤꯖꯁꯅꯨꯗ ꯑꯩꯅ ꯆꯨꯝꯅ ꯁꯨꯝ ꯀꯌꯥ ꯄꯤꯕꯅꯣ ꯍꯥꯏꯗꯣ ꯈꯪꯅꯤꯡꯕꯒꯤ ꯅꯉꯣꯟꯗ ꯍꯪꯕꯅꯤ ꯆꯍꯨꯝ ꯇꯔꯥ ꯄꯤꯔꯁꯨ ꯆꯍꯨꯝ ꯈꯨꯟ ꯄꯤꯔꯁꯨ ꯆꯥꯕ ꯆꯥꯗꯕ ꯗꯤ ꯌꯥꯗꯕꯅꯤꯅ ꯂꯧꯗꯧꯕ ꯂꯩꯔꯕꯅꯤꯗ ꯑꯗꯨꯝ ꯆꯨꯝꯅꯒꯤ ꯁꯨꯝ ꯅꯉꯣꯟꯗ ꯀꯩꯅꯣꯗꯣ ꯍꯪꯕꯒꯤ ꯋꯥꯠꯅꯦ ꯑꯗꯨꯗ ꯅꯪꯗꯤ ꯅꯣꯏ ꯌꯦꯟ ꯈꯔ ꯂꯣꯏꯗꯅ ꯈꯣꯠꯇꯅ ꯇꯧꯕ ꯑꯗꯨꯣ ꯊꯥꯏꯅꯗꯤ ꯍꯧꯖꯤꯛꯀꯥꯟꯗꯤ ꯇꯧꯗ꯭ꯔꯕꯣ ꯅꯠꯇ꯭ꯔꯒ ꯅꯣꯏꯁꯤ ꯎꯌꯦꯟ ꯊꯥꯞꯄꯗ ꯑꯣꯏꯅ ꯇꯧꯔꯕ ꯀꯃꯥꯏꯅ ꯇꯧꯔꯤꯅꯣ
ꯑ ꯌꯦꯟꯗꯣ ꯃꯌꯥꯝꯗꯨꯗ ꯂꯣꯏꯈꯤꯗ꯭ꯔꯦꯕ ꯑꯃꯈꯛꯇꯪ ꯉꯥꯏꯦꯔꯤꯕ ꯑꯗꯨꯒꯅꯦ ꯍꯣꯏ ꯌꯦꯟ ꯅꯨꯡ ꯆꯔꯨ ꯌꯦꯟ ꯀꯩꯀꯥ ꯊꯥꯕꯗꯨꯕꯨꯗꯤꯅꯦ ꯇꯧꯗꯣꯏꯒꯤꯅꯦ ꯆꯔꯨ ꯅꯨꯡ ꯀꯛꯑ ꯈꯣꯠꯂꯒ ꯇꯤꯡꯕꯤ ꯈꯣꯠꯄꯤ ꯇꯧꯈꯔꯦ ꯊꯥꯔꯅꯤ ꯍꯟꯗꯛ ꯀꯩꯅꯣ ꯋꯥ ꯑꯃꯃꯨꯛ ꯅꯍꯥꯟ ꯃꯔꯨ ꯀꯩꯀꯥ ꯐꯖꯅ ꯂꯩꯔꯛꯇꯅ ꯑꯗꯩꯗꯤ ꯀꯩꯀꯥ ꯇꯧꯗꯅ ꯆꯦꯔꯪ ꯅꯨꯡ ꯍꯤꯗꯥꯛ ꯂꯥꯡꯊꯛ ꯀꯣꯛꯐꯥꯏ ꯅꯨꯡ ꯀꯥꯈꯠꯂꯛꯇꯅꯕ ꯈꯣꯠꯇꯅꯕ ꯀꯪꯁꯤꯟꯕ ꯈꯣꯠꯄ ꯇꯧꯕꯗꯣ ꯐꯖꯅ ꯁꯥꯠꯄ ꯉꯝꯗꯕꯤꯗ ꯀꯪꯉꯒ ꯁꯤꯕꯤ ꯇꯧꯋꯦꯕ ꯑꯗꯨꯒꯨꯝꯕ ꯃꯌꯥꯝꯗꯣ ꯇꯧꯗꯅꯕ ꯕꯥꯅ ꯍꯥꯏꯔꯒꯅꯦ ꯍꯤꯗꯥꯛ ꯅꯨꯡ ꯂꯩꯔꯛꯇꯅ ꯈꯣꯠꯇꯅ ꯍꯟꯗꯛꯀꯤ ꯑꯃꯨꯛ ꯏꯙꯧ ꯅꯧꯅ ꯑꯃꯨꯛ ꯊꯥꯅꯕ ꯇꯧꯔꯤꯌꯦ ꯑꯗꯨ ꯍꯌꯦꯡ ꯄꯥꯜꯂꯀꯥꯟꯗ ꯍꯥꯏꯔꯛꯀꯦ ꯑꯗꯨꯝ ꯅꯣꯏꯁꯨ ꯃꯍꯥꯎ ꯌꯦꯡꯉꯨ
ꯑꯦ ꯅꯪꯅ ꯄꯤꯔꯒ ꯆꯥꯕꯗ ꯆꯥꯕꯗ ꯃꯃꯥꯡꯗꯩꯁꯨ ꯑꯗꯣ ꯍꯟꯗꯛꯁꯨ ꯃꯥꯏ ꯄꯥꯛꯑꯒ ꯐꯖꯅ ꯑꯗꯨꯃꯥꯏꯅ ꯄꯣꯊꯣꯛ ꯆꯥꯊꯣꯛ ꯌꯥꯝꯅ ꯂꯩꯕ ꯑꯣꯏꯔꯗꯤ ꯐꯅꯤ ꯅꯨꯡꯉꯥꯏꯅꯤ ꯍꯥꯏꯗꯤ ꯑꯩꯈꯣꯏꯁꯨ ꯃꯊꯪ ꯇꯧꯕꯗ ꯍꯥꯏꯗꯤ ꯕꯤꯠꯇꯨ ꯂꯩꯗꯅ ꯍꯟꯗꯤ ꯍꯟꯗꯛꯇꯨ ꯃꯥꯏ ꯄꯥꯛꯈꯤꯗ꯭ꯔꯗꯤ ꯃꯊꯪꯁꯨ ꯑꯃꯨꯛ ꯏꯁꯥꯗ ꯑꯀꯤꯕ ꯑꯗꯨꯃꯥꯏꯅ ꯂꯩꯗꯣꯔꯤꯅ ꯍꯣꯏ ꯑꯗꯨꯗꯤ ꯆꯔꯨ ꯀꯔꯤ ꯀꯔꯤꯗꯣ ꯐꯖꯅ ꯁꯦꯝꯃꯒ ꯑꯗꯨꯃꯥꯏꯅ ꯇꯧꯔꯣ ꯑꯗꯨ ꯆꯔꯨ ꯇꯤꯡꯕ ꯈꯣꯠꯄ ꯇꯧꯕ ꯍꯥꯏꯗꯨꯗꯤ ꯀꯔꯤ ꯄꯥꯇ꯭ꯔ ꯇꯤꯡꯏꯤ ꯃꯣꯏꯗꯤ ꯄꯥꯇ꯭ꯔ ꯑꯃꯗ ꯍꯦꯛꯇ ꯑꯗꯨꯝ ꯇꯤꯡꯕ ꯌꯥꯕ
ꯍꯣꯏ ꯎ ꯍꯟꯗꯛꯇꯤ ꯐꯖꯅ ꯊꯥꯅꯕ ꯈꯣꯠꯅꯕ ꯇꯧꯋꯦ ꯑꯗꯨꯅꯅꯦ ꯃꯥꯏ ꯄꯥꯛꯄꯁꯨ ꯑꯣꯏꯁꯅꯣꯅ ꯈꯜꯂꯦ ꯑꯗꯩ ꯑꯩꯈꯣꯏꯁꯨ ꯑꯩꯈꯣꯏꯁꯨ ꯍꯩꯇꯦꯕ ꯈꯣꯏꯕꯥꯛ ꯈꯛꯇꯪ ꯍꯩꯕꯅꯦꯕ ꯑꯗꯣ ꯍꯟꯗꯛꯇꯤ ꯃꯔꯨ ꯂꯧꯕꯗꯣ ꯈꯣꯏꯕꯥꯛꯁꯨ ꯆꯠꯇꯦꯕ ꯑꯗꯨꯅ ꯑꯩꯈꯣꯏꯁꯨ ꯆꯠꯂꯤꯀꯥꯟꯗ ꯃꯣꯏꯒꯤ ꯑꯍꯩꯕ ꯃꯤꯗꯨꯗ ꯍꯪꯍꯧꯔꯁꯦꯅ ꯍꯥꯏꯔꯒ ꯏꯁꯤꯡ ꯆꯥꯏꯕꯒꯤ ꯃꯇꯝ ꯀꯩꯗꯧꯕ ꯑꯗꯩꯗꯤ ꯃꯣꯏꯒꯤ ꯑꯏꯪ ꯑꯁꯥꯒꯤ ꯆꯥꯡ ꯀꯃꯥꯏꯅ ꯇꯧꯕ ꯈꯣꯠꯄ ꯑꯗꯨ ꯐꯖꯅ ꯍꯪꯉꯦ ꯈꯪꯉꯦꯕꯀꯣ ꯑꯗꯨꯅ ꯈꯣꯏꯕꯥ ꯂꯩꯇ꯭ꯔꯁꯨ ꯑꯗꯨꯝ ꯃꯈꯣꯏꯅ ꯃꯍꯨꯠ ꯁꯤꯜꯂꯒ ꯃꯇꯦꯡ ꯄꯥꯡꯕ ꯉꯝꯃꯦ ꯉꯝꯃꯅꯦꯕꯀꯣ ꯈꯪꯉꯅꯦꯕ ꯑꯗꯣ ꯆꯔꯨ ꯇꯤꯡꯕ ꯍꯥꯏꯗꯨꯗꯤꯅꯦ ꯆꯔꯨꯗꯣ ꯑꯗꯨꯝ ꯑꯩꯈꯣꯏ ꯁꯟꯗ ꯁꯖꯤꯦꯛ ꯄꯤꯖꯕꯩ ꯇꯥꯏꯞꯇ ꯃꯆꯥ ꯃꯆꯥ ꯀꯛꯄꯤꯗꯣ ꯑꯗꯨꯃꯥꯏꯅ ꯀꯛꯇꯣꯏꯅꯦꯕ ꯑꯗꯣ ꯆꯦꯡꯒꯨꯝꯒꯤꯅꯤꯀꯣꯅ ꯍꯥꯏꯔꯤꯁꯦ ꯑꯗꯨꯗꯨꯒꯅꯦ ꯑꯗꯨ ꯀꯛꯑꯒꯅꯦ ꯇꯤꯡꯕꯁꯦ ꯗꯔꯝꯒꯨꯝꯕꯗ ꯇꯤꯡꯅꯩꯌꯦꯕꯀꯣ ꯃꯤꯗꯤ ꯑꯗꯣ ꯑꯩꯈꯣꯏꯒꯤꯗꯤ ꯗꯔꯝꯗꯣ ꯂꯩꯇ꯭ꯔꯤꯕꯒꯤꯅ ꯕ꯭ꯔꯥꯏꯠ ꯑꯣꯏꯅ ꯇꯤꯡꯉꯦꯕꯀꯣ ꯑꯗꯣ ꯄꯕ꯭ꯔꯥꯏꯠꯁꯤꯗꯅꯦ ꯏꯁꯤꯡ ꯍꯥꯞꯄꯒꯅꯦ ꯑꯍꯤꯡ ꯑꯃ ꯇꯤꯡꯗꯣꯏꯅꯦꯕ ꯄꯨꯡ ꯅꯤꯄꯥꯥꯟꯒꯤ ꯆꯥꯡꯁꯦ ꯑꯁꯤ ꯇꯤꯡꯉꯒ ꯅꯣꯡꯉꯥꯏꯜꯔꯒ ꯑꯗꯨꯝ ꯆꯦꯔꯪ ꯆꯦꯔꯪꯗ ꯍ ꯍꯥꯥꯜꯂꯒ ꯇꯧꯔꯒ ꯊꯥꯗꯣꯏꯅꯦꯕ ꯑꯗꯣ ꯑꯗꯨꯒ ꯆꯦꯡꯒꯨꯝꯒꯤꯗꯤ ꯁꯨꯃꯥꯏꯅ ꯀꯛꯑꯅꯤꯗꯅ ꯑꯗꯣ ꯆꯔꯨ ꯌꯦꯟꯀꯤꯗꯤꯅꯦ ꯆꯔꯨꯗꯣ ꯀꯛꯑꯣꯕ ꯃꯁꯥꯡ ꯃꯁꯥꯡꯗ ꯑꯣꯏꯅ ꯑꯗꯨꯝ ꯇꯧꯗꯣꯏꯅꯦꯕ ꯑꯗꯨꯃꯥꯏꯅ ꯇꯧꯗꯣꯏꯕ ꯑꯗꯨꯗꯨꯒꯅꯦ ꯎ ꯃꯁꯥꯡ ꯃꯁꯥꯡꯁꯦ ꯇꯤꯡꯉꯅꯤ ꯑꯗꯨꯗꯨꯒꯅꯦ ꯆꯔꯨ ꯃꯁꯥꯡ ꯃꯁꯥꯡꯁꯦ ꯑꯩꯈꯣꯏꯒꯤ ꯍꯧꯖꯤꯛꯀꯥꯟꯗꯤ ꯎꯟꯒꯤ ꯉꯥ ꯌꯥꯝ ꯄꯨꯅꯔꯛꯑꯦꯗꯅꯀꯣ ꯎꯟꯒꯤ ꯉꯥꯗꯨꯒꯤꯅꯦ ꯆꯣꯡꯒꯒꯤ ꯕꯣꯛꯁꯇꯣ ꯑꯗꯨ ꯃꯅꯨꯡꯗꯨꯗꯅꯦ ꯍꯥꯟꯅ ꯅꯝꯃꯅꯦꯕ ꯍꯥꯏꯗꯤ ꯃꯣꯏꯒꯤ ꯁꯦꯞꯇꯣ ꯇꯥꯅꯕꯒꯤ ꯑꯗꯨ ꯃꯅꯨꯡꯗꯗꯤ ꯊꯧꯔꯤ ꯑꯃ ꯍꯥꯞꯍꯧꯗꯣꯏꯅꯦꯕ ꯑꯗꯨꯗꯨꯒꯅꯦ ꯁꯦꯞꯇꯨ ꯇꯥꯕ ꯂꯣꯏꯔꯦ ꯍꯥꯏꯔꯀꯥꯟꯗ ꯊꯧꯔꯤꯗꯨꯅ ꯆꯤꯡꯈꯠꯂꯒꯅꯦ ꯑꯗꯨꯝ ꯊꯝꯗꯣꯏꯅꯦꯕ ꯑꯗꯨ ꯍꯧꯍꯟꯗꯣꯏꯅꯦ ꯃꯥꯗꯤ ꯆꯦꯔꯪ ꯀꯩꯅꯣ ꯇꯧꯔꯣꯏꯕ ꯆꯦꯔꯪ ꯃꯅꯨꯡꯗ ꯅꯝꯃꯣꯏꯕ ꯑꯗꯨꯒ ꯅꯨꯃꯤꯠ ꯅꯨꯃꯤꯠ ꯈꯔꯅꯤꯗꯤ ꯆꯦꯔꯪ ꯅꯨꯡꯁꯤꯠ ꯅꯨꯡꯁꯥ ꯍꯥꯏꯗꯤ ꯃꯉꯥꯜ ꯅꯨꯡ ꯆꯪꯉꯣꯏꯗꯕ ꯆꯦꯔꯪ ꯑꯃꯨꯕꯒꯨꯝꯕ ꯑꯃꯅꯅꯦ ꯀꯨꯞꯁꯜꯂ ꯊꯝꯗꯣꯏꯅꯦꯕ ꯑꯗꯨꯒ ꯍꯥꯡꯇꯣꯛꯄ ꯌꯥꯕ ꯅꯨꯃꯤꯠꯇꯨꯗꯒꯤ ꯍꯥꯡꯇꯣꯛꯑꯒ ꯑꯗꯨꯃꯥꯏꯅ ꯍꯧꯍꯟꯕ ꯇꯧꯗꯣꯏꯅꯦ
ꯑꯗꯨꯗꯤ ꯃꯣꯏꯁꯤ ꯇꯣꯉꯥꯟ ꯇꯣꯉꯥꯟꯕ ꯃꯈꯜ ꯑꯣꯏꯔꯦꯅꯦ ꯍꯥꯏꯗꯤ ꯃꯁꯥ ꯃꯁꯥꯒꯤ ꯚꯦꯔꯥꯏꯇꯤꯗꯨ ꯇꯣꯉꯥꯟꯕꯒꯤ ꯃꯇꯨꯡ ꯏ ꯃꯇꯨꯡꯏꯟꯅ ꯍꯥꯏꯗꯤ ꯑꯩꯈꯣꯏꯒꯤ ꯆꯦꯡꯒꯨꯝꯒꯤꯅ ꯑꯃꯨꯛ ꯄ꯭ꯂꯥꯁꯇꯤꯛꯇ ꯑꯗꯨꯃꯥꯏꯅ ꯍꯥꯟꯖꯜꯂꯒ ꯇꯧꯔꯦ ꯑꯗꯨꯒ ꯑꯃꯨꯛ ꯆꯔꯨ ꯌꯦꯟꯒꯤꯅ ꯆꯣꯡꯀꯥꯡꯗ ꯑꯗꯨꯃꯥꯏꯅ ꯅꯝꯃꯦ ꯍꯥꯏꯔꯒ ꯇꯧꯔꯦ ꯑꯗꯨ ꯑꯩꯗꯤ ꯉꯁꯤꯗꯕꯨ ꯈꯪꯉꯤꯅꯦ ꯑꯁꯨꯃꯥꯏꯅ ꯄ꯭ꯂꯥꯁꯇꯤꯛꯀꯤ ꯕꯛꯀꯦꯠ ꯅꯠꯇ꯭ꯔꯒꯅ ꯑꯩꯈꯣꯏꯒꯤ ꯗꯔꯝꯗ ꯁꯨꯃꯥꯏꯅ ꯆꯔꯨꯁꯤ ꯇꯤꯡꯉꯤ ꯈꯣꯠꯂꯤꯦ ꯍꯥꯏꯕꯁꯦ ꯃꯁꯤꯗꯤ ꯊꯕꯛ ꯈꯨꯗꯤꯡꯃꯛꯁꯤ ꯑꯔꯥꯏꯕ ꯑꯃꯇ ꯅꯠꯇꯦ ꯍꯥꯏꯗꯣ ꯍꯥꯏꯗꯤ ꯑꯔꯥꯏꯕ ꯑꯃꯇ ꯅꯠꯇꯦ ꯍꯥꯏꯕꯗꯤ ꯃꯥꯒꯤ ꯇꯧꯒꯗꯕ ꯃꯥꯒꯤ ꯄ꯭ꯔꯣꯁꯦꯁꯇꯨ ꯃꯥꯒꯤ ꯃꯊꯪ ꯃꯅꯥꯎ ꯅꯥꯏꯅ ꯇꯧꯒꯗꯕꯁꯤꯡꯗꯣ ꯃꯥꯁꯨ ꯏꯁꯤꯡ ꯆꯥꯏꯒꯗꯕ ꯃꯇꯝꯗꯨꯗ ꯏꯁꯤꯡꯗꯨ ꯈꯔ ꯋꯥꯠꯂꯤꯉꯩꯗ ꯆꯥꯏꯊꯣꯛꯎꯕ ꯑꯣꯏꯇꯥꯔꯒꯗꯤ ꯍꯦꯛꯇ ꯁꯣꯏꯗꯣꯔꯤꯕꯅꯦꯕ ꯑꯗꯒꯤ ꯈꯔ ꯍꯦꯟꯅ ꯀꯪꯁꯤꯟꯈ꯭ꯔꯀꯥꯟꯗ ꯆꯥꯏꯕ ꯑꯣꯏꯇꯥꯥꯔꯒꯁꯨ ꯍꯦꯛꯇ ꯃꯍꯩꯗꯨꯣ ꯌꯧꯔꯣꯏꯗ꯭ꯔꯤꯕꯅꯦꯕ ꯑꯗꯨꯅ ꯈꯔ ꯀꯨꯞꯅ ꯐꯖꯅ ꯆꯦꯛꯁꯤꯟꯅ ꯁꯦꯟꯅꯔꯒ ꯅꯣꯏꯅꯁꯨ ꯈꯪꯉꯦ ꯍꯥꯏꯕꯅꯤꯅ ꯍꯟꯗꯛꯇꯤ ꯃꯥꯏ ꯄꯥꯛꯅꯕ ꯄꯨꯟꯅ ꯑꯗꯨꯃꯥꯏꯅ ꯇꯧꯔꯣ ꯇꯧꯔꯣ ꯁꯌꯦꯡ ꯅꯣꯡꯃ ꯑꯩꯁꯨ ꯌꯦꯡꯕ ꯂꯥꯛꯀꯦ ꯑꯩꯁꯨ ꯌꯥꯝꯅ ꯌꯦꯡꯅꯤꯡꯉꯦ ꯁꯨꯝ ꯑꯁꯦꯡꯕꯗ ꯎꯗꯔꯤꯑꯕ ꯐꯖꯅ ꯑꯩꯈꯣꯏꯒꯤ ꯐꯣꯇꯣꯗ ꯀꯔꯤꯗ ꯎꯕ ꯅꯠꯇꯅ ꯑꯗꯨ ꯑꯩꯅ ꯁꯨꯝ ꯎꯕ ꯃꯇꯝꯗ ꯃꯣꯏꯁꯤ ꯌꯥꯜꯂꯒ ꯊꯝꯕꯁꯨ ꯑꯗꯨꯃꯥꯏꯅ ꯎꯒꯨꯝ ꯇꯧꯋꯤ ꯑꯁꯤ ꯌꯥꯜꯂꯒ ꯑꯩꯅ ꯁꯨꯝ ꯋꯥꯈꯜꯅ ꯂꯥꯟꯕꯒꯤꯔ ꯅꯠꯇ꯭ꯔꯒꯅ ꯃꯁꯤ ꯌꯥꯜꯂꯒ ꯊꯝꯕ꯭ꯔꯥ ꯅꯠꯇ꯭ꯔꯒꯅ ꯂꯩꯕꯥꯛ ꯃꯈꯥꯗ ꯂꯩꯕꯥꯛꯀ ꯅꯞꯅꯔꯒ ꯑꯗꯨꯝ ꯊꯝꯕ꯭ꯔꯥ
ꯂꯩꯕꯥꯛꯀꯗꯤ ꯅꯞꯅꯗꯦꯕꯀꯣ ꯍꯣꯏ ꯌꯥꯜꯂꯒꯅꯦ ꯑꯗꯨꯝ ꯃꯌꯥꯝ ꯃꯊꯛꯇꯒꯤ ꯃꯈꯥ ꯐꯥꯕ ꯑꯗꯨꯝ ꯊꯥꯛ ꯊꯥꯛ ꯁꯦꯝꯃꯒꯅꯦ ꯑꯩꯈꯣꯏꯒꯤ ꯐꯂꯥꯒꯤ ꯇꯥꯏꯞꯇꯅꯦ ꯊꯥꯛ ꯊꯥꯛ ꯁꯦꯝꯃꯒꯅꯦ ꯃꯌꯥꯝ ꯌꯥꯜꯂꯒ ꯇꯧꯔꯁꯨ ꯌꯥꯏꯑꯕ ꯑꯗꯨ ꯅꯠꯇ ꯇꯥꯔꯒꯁꯨ ꯑꯩꯈꯣꯏꯒꯤ ꯈꯔ ꯁꯦꯝꯃꯦꯗꯅꯀꯣ ꯑꯗꯨꯅ ꯄꯔꯦꯡ ꯄꯔꯦꯡ ꯈꯔ ꯁꯦꯝꯃꯒ ꯇꯧꯔꯒ ꯊꯥꯔꯁꯨꯗꯣ ꯏꯌꯥꯗ ꯌꯥꯏ ꯑꯗꯣ ꯃꯣꯏ ꯃꯈꯥꯗꯗꯤ ꯃꯈꯥꯗꯗꯤ ꯊꯣ ꯂꯥꯎꯅ ꯊꯝꯖꯤꯟꯕꯗꯤ ꯇꯧꯗꯦ ꯑꯗꯨꯗꯨꯒꯅꯦꯁꯨ ꯉꯁꯥꯏꯒꯤ ꯆꯔꯨ ꯆꯔꯨ ꯌꯦꯟꯒꯤꯗꯣ ꯑꯗꯨꯁꯨꯅꯦ ꯃꯈꯥꯗꯅꯦ ꯄ꯭ꯂꯥꯁꯇꯤꯛ ꯕꯣꯔꯥ ꯍꯥꯏꯇꯥꯔꯦ ꯑꯗꯨꯒꯨꯝꯕ ꯑꯃ ꯊꯥꯕꯤꯗꯣꯏꯅꯦꯕ ꯃꯈꯥꯗ ꯊꯝꯃꯣꯏꯕ ꯃꯣꯏꯁꯨ ꯑꯗꯨꯃꯥꯏꯅ ꯇꯧꯗꯣꯏꯅꯦ ꯑꯗꯣ ꯈꯪꯗꯦ ꯃꯥꯏ ꯄꯥꯛꯑꯗꯤ ꯐꯒꯅꯦꯅ ꯈꯜꯂꯦ ꯍꯧꯖꯤꯛꯀꯤꯗꯤ ꯑꯩꯈꯣꯏ ꯑꯗꯨꯝ ꯍꯥꯏꯗꯤ ꯇꯣꯉꯥꯟꯕ ꯁꯪ ꯁꯥꯕ ꯅꯠꯇ꯭ꯔꯤꯑꯕ ꯑꯩꯈꯣꯏꯒꯤ ꯏꯃꯨꯡꯗ ꯀꯥ ꯑꯃꯗ ꯇꯧꯕꯅꯦꯕ ꯑꯗꯣ ꯁꯪꯒꯣꯏ ꯁꯥꯅꯕꯗꯤ ꯀꯟꯅ ꯍꯣꯠꯅꯔꯤ ꯁꯪꯒꯣꯏꯗꯨ ꯐꯖꯅ ꯁꯥꯔꯒ ꯈꯣꯠꯂꯒ ꯐꯖꯅ ꯆꯥꯎꯊꯣꯛꯄ ꯉꯝꯕ ꯑꯣꯏꯔꯗꯤ ꯌꯥꯝꯅꯗꯤ ꯐꯒꯗꯕꯅꯦꯅ ꯈꯜꯂꯦ ꯑꯗꯣ ꯒ꯭ꯌꯥꯟ ꯇꯥꯗꯦ ꯑꯣꯏꯗꯣꯏꯔ ꯑꯣꯏꯔꯣꯏꯗꯣꯏꯔ ꯑꯗꯨ ꯑꯣꯏꯔ ꯑꯗꯨꯃꯥꯏꯅꯒ ꯇꯧꯔꯛꯑꯗꯤ ꯃꯈꯜ ꯃꯈꯜ ꯌꯥꯝꯅ ꯊꯥꯕ ꯌꯥꯏ ꯅꯍꯥꯟꯅ ꯑꯩꯈꯣꯏꯅ ꯂꯩꯐꯝꯗ ꯆꯠꯂꯨꯕ ꯃꯇꯝꯗꯅꯦ ꯑꯃ ꯍꯧꯖꯤꯛꯀꯥꯟꯒꯤ ꯃꯈꯜ ꯃꯈꯜ ꯑꯁꯣꯟ ꯃꯄꯥꯟꯂꯣꯝꯗꯒꯤ ꯄꯨꯁꯟꯅꯔꯛꯄ ꯍꯧꯖꯤꯛꯇꯤ ꯑꯉꯥꯡ ꯅꯍꯥꯈꯩꯅ ꯌꯥꯝꯅ ꯆꯠꯅꯕꯤ ꯑꯃ ꯑꯣꯏꯅ ꯆꯥꯅꯕ ꯄꯥꯝꯅ ꯆꯥꯅꯕ ꯃꯈꯜ ꯃꯈꯜ ꯌꯥꯝ ꯂꯩꯗꯅꯀꯣ ꯑꯗꯨꯝꯕꯗꯨꯁꯨ ꯂꯩꯍꯧꯋꯦꯕ ꯑꯗꯣ ꯑꯩꯈꯣꯏꯅ ꯊꯥꯒꯦꯅ ꯈꯜꯂꯗꯤ ꯑꯗꯨꯁꯨ ꯑꯗꯨꯝ ꯃꯣꯏꯅ ꯀꯃꯥꯏꯅ ꯊꯥꯗꯧꯅꯣꯅ ꯍꯥꯡꯉꯒ ꯊꯥꯕ ꯌꯥꯗꯣꯏꯅꯦꯕ ꯑꯗꯣ ꯃꯐꯝ ꯖꯒꯥꯗꯣ ꯌꯥꯝꯅ ꯂꯩꯕ ꯑꯣꯏꯗ꯭ꯔꯤꯕꯅꯤꯅ ꯍꯧꯖꯤꯛꯇꯤ ꯑꯗꯨ ꯊꯥꯗ꯭ꯔꯤꯅꯦ ꯑꯗꯣ ꯑꯗꯨꯃꯥꯏꯅ ꯆꯥꯎꯊꯣꯛꯑꯒ ꯊꯥꯕ ꯑꯣꯏꯔꯗꯤ ꯑꯗꯨꯨꯝ ꯀꯥꯟꯗ ꯋꯥꯜ ꯃꯈꯜꯂꯣꯟ ꯑꯝꯇꯪ ꯇꯧꯔꯒꯅꯤꯡ ꯌꯦꯡꯒꯦꯅꯗꯤ ꯈꯜꯂꯤ
ꯃꯥꯅꯤ ꯃꯥꯅꯤ ꯇꯧꯒꯗꯕꯅꯤ ꯃꯊꯪ ꯃꯊꯪ ꯑꯗꯨꯃꯥꯏꯅ ꯑꯦ ꯑꯄꯨꯞꯄ ꯃꯐꯝ ꯗ ꯑꯆꯧꯕ ꯃꯐꯝꯗ ꯇꯧꯕ ꯍꯥꯏꯕ ꯂꯩꯇꯦꯗ ꯑꯄꯤꯛꯄ ꯃꯐꯝꯗ ꯇꯧꯔꯁꯨ ꯃꯥꯏ ꯄꯥꯛꯂꯗꯤ ꯄꯥꯛꯂꯦ ꯑꯆꯧꯕ ꯃꯐꯝꯗ ꯇꯧꯔꯁꯨ ꯃꯥꯏ ꯄꯥꯛꯇ꯭ꯔꯒꯗꯤ ꯀꯔꯤꯁꯨ ꯈꯦꯠꯅꯕ ꯂꯩꯇꯦ ꯑꯗꯨꯅ ꯍꯧꯖꯤꯛ ꯑꯄꯤꯛꯄ ꯃꯐꯝꯗ ꯌꯨꯝꯗ ꯑꯗꯨꯃꯥꯏꯅ ꯁꯪꯒꯣꯏ ꯀꯔꯤ ꯀꯔꯤ ꯁꯥꯔꯒ ꯇꯧꯗꯕ ꯑꯣꯏꯇꯥꯔꯒꯁꯨ ꯌꯨꯝꯗ ꯇꯧ ꯇꯥꯔꯒꯁꯨ ꯅꯣꯏꯅ ꯐꯖꯅ ꯃꯥꯒꯤ ꯌꯦꯡꯁꯤꯟꯕꯤꯔꯒ ꯏꯁꯤꯡ ꯄꯤꯕꯤꯒꯗꯕ ꯃꯇꯝꯗꯨꯗ ꯄꯤꯕꯤꯒꯗꯕ ꯆꯥꯡꯗꯨꯗ ꯐꯖꯅ ꯄꯤꯕꯤꯔꯒꯀꯣ ꯑꯗꯨꯃꯥꯏꯅ ꯌꯦꯡꯁꯤꯟꯕꯤꯕꯗ ꯑꯗꯨꯝ ꯃꯥꯏ ꯄꯥꯛꯄ ꯑꯣꯏꯖꯅꯤꯗ ꯇꯧꯔꯤꯁꯤ ꯑꯗꯒꯤ ꯃꯣꯏ ꯑꯩꯅ ꯁꯨꯝ ꯇꯥꯕꯗꯁꯨ ꯃꯩꯈꯨ ꯀꯔꯤ ꯀꯔꯤꯁꯨ ꯑꯗꯨꯃꯥꯏꯅ ꯊꯦꯡꯍꯟꯒꯅꯨ ꯍꯥꯏ ꯑꯗꯨꯒꯨꯝꯕꯁꯤꯡꯗꯨꯁꯨ ꯈꯔ ꯌꯦꯡꯁꯤꯜꯂꯨ ꯍꯦꯛ
ꯍꯣꯏ ꯃꯩꯈꯨꯁꯨ ꯈ꯭ꯋꯥꯏ ꯃꯔꯨ ꯃꯩꯈꯨ ꯇꯧꯕ ꯌꯥꯗꯦ ꯑꯗꯣ ꯑꯩꯈꯣꯏꯒꯤꯗꯤ ꯍꯧꯖꯤꯛ ꯆꯥꯛꯇꯣ ꯁꯤꯡꯅ ꯊꯣꯡꯉꯦꯕ ꯑꯗꯨꯗꯨꯒꯤꯅꯦ ꯑꯩꯈꯣꯏ ꯃꯥꯗꯣ ꯃꯊꯥ ꯈꯔ ꯁꯥꯎꯕꯅꯦ ꯉꯝꯃꯒ ꯑꯩꯈꯣꯏꯒꯤ ꯍꯥꯟꯅ ꯂꯩꯔꯝꯕ ꯒ꯭ꯌꯥꯁꯀꯤ ꯏꯁꯇꯣꯞ ꯁꯤꯂꯤꯟꯗꯔ ꯀꯩꯀꯥꯗꯣ ꯏꯅꯥꯎꯅꯨꯄꯤꯅꯅꯦ ꯕꯔꯥꯗ ꯂꯩꯕꯗꯤ ꯄꯨꯈ꯭ꯔꯦꯕ ꯑꯗꯨꯗꯨꯅ ꯑꯩꯈꯣꯏ ꯍꯧꯖꯤꯛꯁꯦ ꯑꯩꯈꯣꯏꯁꯦ ꯁꯤꯡꯅ ꯊꯣꯡꯕ ꯑꯗꯣ ꯑꯗꯨ ꯑꯅꯧꯕ ꯑꯃ ꯂꯩꯔꯒ ꯒ꯭ꯌꯥꯁꯇ ꯆꯥꯛꯇꯣ ꯊꯣꯡꯉꯒꯅꯦ ꯃꯩꯁꯦ ꯃꯩꯈꯨꯁꯦ ꯈꯨꯗꯅꯕ ꯇꯧꯔꯗꯤ ꯐꯒꯗꯕꯅꯦꯅ ꯑꯗꯨꯒꯤ ꯇꯧꯅꯕꯒꯤ ꯀꯟꯅ ꯋꯥꯈꯜ ꯈꯜꯍꯧꯔꯤꯕꯅꯤ ꯑꯗꯣ ꯉꯝꯗꯣꯏꯔꯥ ꯉꯝꯃꯣꯏꯗꯣꯏꯔꯥ ꯈꯪꯗꯦ ꯍꯟꯗꯛꯁꯦ ꯄꯩꯁꯥꯗꯣ ꯌꯥꯝ ꯋꯥꯑꯦꯕ ꯑꯩꯈꯣꯏ ꯏꯃꯨꯡꯗꯣ ꯑꯗꯨꯗꯨꯒꯤ ꯉꯃꯗꯤ ꯐꯒꯅꯦꯅ ꯈꯜꯂꯦ
ꯉꯝꯅꯤꯗ ꯉꯝꯅꯤꯗ ꯇꯧꯔꯁꯤ ꯑꯗꯨꯗꯤ ꯍꯌꯦꯡ ꯎꯌꯦꯟ ꯊꯥꯀꯥꯟꯗ ꯑꯃꯨꯛ ꯄꯥꯎ ꯐꯥꯎꯅꯔꯁꯤꯀꯣ ꯑꯗꯨꯗꯤ ꯊꯝꯃꯒꯦꯀꯣ
ꯍꯣꯏ ꯍꯣꯏ